ꯇꯥꯕ꯭ꯔ
ꯑꯣ ꯇꯥꯏ ꯇꯥꯏ ꯇꯥꯏꯕꯨꯣ
ꯍꯜꯂꯣ
ꯍꯂꯣ ꯍꯜꯂꯣ ꯇꯥꯏ ꯇꯥꯏ ꯀꯗꯤ ꯇꯧꯕ꯭ꯔ
ꯆꯥꯛ ꯌꯦꯟꯁꯥꯡ ꯐꯪꯔꯤꯌꯦꯦ ꯅꯪꯗꯤ
ꯑꯩꯗꯤ ꯁꯥꯟꯅꯔꯒ ꯍꯜꯂꯛꯑꯦ ꯀꯔꯤ ꯌꯦꯟꯁꯥꯡ ꯊꯣꯡꯖꯔ ꯑꯩꯈꯣꯏꯗꯤ ꯑꯩꯈꯣꯏꯒꯤ ꯃꯤꯅꯥꯏ ꯌꯨꯝꯗ ꯊꯕꯛ ꯁꯨꯕ ꯃꯤ ꯊꯝꯕꯅꯤꯅ ꯆꯥꯛ ꯏꯟꯁꯥꯡ ꯊꯣꯡꯗ꯭ꯔꯦ
ꯅꯪꯒꯤ ꯃꯤꯅꯥꯏꯕꯨ ꯄꯩꯁꯥ ꯀꯌꯥ ꯄꯤꯕ꯭ꯔꯥꯅ
ꯑꯩꯈꯣꯏꯗꯤ ꯑꯣꯐꯤꯁꯥꯔꯅꯤꯅ ꯑꯩꯈꯣꯏꯒꯤ ꯊꯕꯛ ꯁꯨꯕ ꯃꯤ ꯊꯝꯃꯦ ꯑꯗꯨꯒꯤ ꯃꯈꯣꯏꯒꯤ ꯁꯦꯂꯔꯤꯗꯤ ꯋꯥꯟ ꯊꯥꯎꯖꯟ ꯋꯥꯟ ꯊꯥꯎꯖꯟ ꯋꯥꯟꯗꯩꯗ ꯄꯤꯌꯦꯦ
ꯎ ꯑꯣꯣ
ꯑꯗꯨꯒꯤ ꯃꯈꯣꯏꯅ ꯑꯗꯨꯝ ꯊꯣꯡꯕꯁꯨ ꯊꯣꯡꯉꯦ ꯆꯥꯎꯕꯁꯨ ꯂꯣꯏꯅ ꯁꯦꯝꯃꯦ ꯅꯗꯤ ꯀꯔꯤꯁꯥ ꯐꯣꯡꯕ꯭ꯔꯣ
ꯑꯩꯈꯣꯏꯗꯤ ꯏꯅꯥ ꯈꯨꯟꯕꯅꯤꯅ ꯌꯦꯟꯁꯥꯡ ꯍꯥꯎ ꯉꯥꯛꯇ ꯆꯥꯏꯌꯦꯗ ꯑꯩꯈꯣꯏꯁꯨ
ꯏꯟꯁꯥꯡ ꯑꯍꯧꯕ ꯈꯗꯣ ꯆꯥꯋꯦꯕ
ꯍꯣꯏꯣꯏ
ꯑꯣ ꯑꯗꯨꯗꯤ ꯅꯨꯡꯉꯥꯏꯌꯦꯅꯦ ꯀꯔꯤ ꯌꯦꯟꯁꯥꯡ ꯆꯕꯤꯔꯣ ꯉꯁꯤꯗꯤ
ꯎꯛꯁꯥ ꯆꯥꯡꯅꯤ
ꯀꯅꯥꯅ ꯀꯗꯥꯏꯗꯒꯤ ꯄꯩꯁꯥ ꯐꯪꯕ꯭ꯔꯣ
ꯏꯁ ꯑꯩꯈꯣꯏ ꯑꯩꯈꯣꯏꯁꯨ ꯑꯣꯐꯤꯁꯔ ꯑꯣꯐꯤꯁ ꯑꯩꯒꯤ ꯏꯌꯥꯝꯕꯗ ꯑꯣꯐꯤꯁꯔꯅꯦꯕ
ꯑꯣ ꯑꯗꯨꯗꯤ ꯌꯥꯝ ꯐꯔꯦꯅꯦ
ꯃꯥꯅ ꯃꯤꯅꯥꯏ ꯊꯝꯕ ꯑꯗꯨꯒꯤ ꯃꯤꯅꯥꯏꯕ ꯐꯥꯎꯅ ꯌꯦꯡꯉꯖꯤꯛ
ꯑꯣ ꯑꯗꯨꯗꯤ ꯌꯥꯝ ꯐꯩ ꯑꯗꯨꯗꯤ ꯌꯥꯝ ꯐꯔꯦꯅꯦ
ꯍꯣꯏ ꯑꯩꯈꯣꯏ ꯏꯕꯁꯨ ꯌꯥꯝ ꯐꯩꯌꯦꯀꯣ
ꯎꯝ ꯃꯥꯗꯤ ꯀꯔꯤ ꯊꯄ ꯊꯧꯔꯕꯣ ꯅꯔꯝꯕꯗꯤ
ꯈꯗꯤ ꯏꯅ ꯑꯣꯐꯁ꯭ꯔꯅꯤ ꯍꯥꯏꯕꯅꯦ
ꯑꯗꯨ ꯃꯥꯒꯤ ꯊꯕꯛꯇꯣ ꯑꯁꯤ ꯊꯕꯛ ꯇꯧꯋꯦ ꯍꯥꯏꯕꯗꯨ ꯀꯔꯤ ꯊꯕꯛ ꯇꯧꯔꯕꯣ
ꯑꯗꯨꯗꯤ ꯈꯪꯗꯦ ꯃꯥꯁꯦ ꯑꯩꯈꯣꯏ ꯑꯩꯉꯣꯟꯗ ꯏꯜꯂꯄꯅꯤꯅ ꯈꯪꯗꯦ
ꯑꯗꯨꯗꯤ ꯅꯈꯣꯏ ꯌꯨꯝꯗ ꯈꯪ ꯌꯥꯝ꯭ꯔꯣ
ꯀꯥꯡ ꯌꯥꯝꯗꯦ ꯑꯩꯈꯣꯏ ꯌꯨꯝꯗꯗꯤ ꯅꯣꯏ ꯌꯨꯝꯗ ꯀꯥꯡ ꯌꯥꯝꯕ꯭ꯔꯥꯅꯦ
ꯑꯩꯈꯣꯏꯗꯤ ꯏꯅꯥ ꯈꯨꯨꯟꯕꯒꯤ ꯀꯥꯡ ꯆꯥꯇꯅꯤꯉꯥꯏ ꯍꯤꯗꯥꯛ ꯊꯝꯕꯅꯤꯅ ꯅꯠꯇ꯭ꯔꯗꯤ ꯑꯩꯈꯣꯏꯕꯨꯗꯤ ꯀꯪꯅꯆꯤ
ꯑꯩꯈꯣꯏꯗꯤ ꯑꯩꯈꯣꯏꯗꯤ ꯏꯅꯥꯛ ꯈꯨꯟꯕꯅꯤꯅ ꯀꯥꯡ ꯍꯥꯏꯕꯁꯦ ꯀ꯭ꯔꯤꯅꯁꯨ ꯈꯪꯗꯦꯗ ꯃꯁꯛꯐ ꯎꯗ꯭ꯔꯤꯗ
ꯑꯣ ꯅꯈꯣꯏ ꯃꯁꯛ ꯈꯪꯗꯕꯒꯤ ꯃꯥꯂꯦ ꯃꯁꯥ ꯐꯪꯕꯗꯤ ꯌꯥꯝꯕꯗꯗꯗꯤ ꯅꯈꯣꯏ ꯌꯨꯝꯗꯁꯨ ꯑꯩ ꯂꯥꯛꯈ꯭ꯔꯦ
ꯑꯣ ꯀꯅꯥ ꯀꯅꯥꯒ ꯂꯥꯛꯕ ꯀꯅꯥꯕꯨ ꯈꯪꯅꯔꯕ ꯌꯨꯝꯗ ꯀꯅꯥꯕꯨ
ꯅꯪ ꯅꯪ ꯅꯪꯪ ꯅꯪꯒꯤ ꯗꯗꯥꯒꯤ ꯃꯆꯥꯅꯨꯄꯥ ꯃꯆꯥꯛ ꯌꯥꯝ ꯊꯤꯔꯒ ꯑꯃꯨꯕ ꯑꯃ ꯂꯩ ꯑꯅ ꯃꯆꯥ ꯄꯤꯛꯇ꯭ꯔꯨ ꯄꯤꯕꯗꯣ
ꯑꯣ
ꯑꯗꯨꯗꯣ ꯑꯩꯈꯣꯏꯒ ꯑꯩꯒꯤ ꯏꯆꯥꯅꯨꯄꯥꯒ ꯇꯤꯟꯅꯕꯅꯦꯕꯀꯣ
ꯑꯣ ꯅꯪ ꯅꯨꯄꯤ ꯊꯤꯈ꯭ꯔ꯭ꯔꯅꯦ
ꯑꯁ ꯅꯨꯄꯤ ꯊꯤꯔꯦ ꯏꯆꯥꯗꯣ ꯃꯉꯥ ꯁꯨꯔꯦ
ꯑꯣ ꯅꯆꯥꯅꯨꯄꯥꯁꯨ ꯑꯩꯒꯤ ꯗꯗꯥꯒꯤ ꯃꯆꯥꯒꯨꯝꯅ ꯃꯨꯕ꯭ꯔꯣ
ꯑꯁ ꯑꯁꯤꯗꯤ ꯅꯪꯒꯤ ꯗꯗꯥ ꯃꯆꯥꯗꯨꯗꯤ ꯃꯆꯥ ꯌꯥꯝ ꯊꯤꯕꯅꯤꯗ ꯑꯩꯒꯤ ꯏꯆꯥꯗꯤ ꯌꯥꯝꯆꯥ ꯐꯖꯩꯑꯦ
ꯃꯙ ꯀ ꯃꯣꯌꯦꯛ ꯀꯔꯤꯅ ꯈꯥꯟꯗꯦꯗ
ꯃꯥꯁꯦ ꯃꯨꯕꯗꯣ ꯀ꯭ꯔꯤ ꯇꯧꯕꯒꯤ ꯃꯆꯥꯛ ꯃꯆꯥꯛꯁꯨ ꯊꯤꯑ ꯃꯨꯕ ꯈꯛꯇ ꯅꯠꯇꯦ ꯑꯃꯒꯤ ꯃꯆꯥꯛ ꯊꯅ
ꯑꯗꯨ ꯃꯨꯕꯗꯣ ꯔꯥꯁꯤ ꯂꯩ ꯍꯥꯏꯕꯅꯤ ꯑꯗꯨꯒꯤ ꯃꯨꯕ ꯑꯣꯏꯔꯝ
ꯃꯥꯁꯦ ꯃꯨꯋ ꯍꯥꯏꯔꯒ ꯃꯣꯏ ꯍꯥꯏꯔꯒ ꯑꯗꯨꯝꯆꯧꯕ ꯃꯨꯕꯒꯤ ꯃꯣꯏ ꯍꯥꯏꯕꯅ
ꯅꯣꯏ ꯌꯨꯝꯗ ꯂꯥꯛꯄ ꯀꯗ ꯅꯪ ꯃꯨꯛ ꯍꯦꯅ ꯆꯥꯏꯔꯨꯔꯅꯦ ꯑꯩꯒꯤ ꯏꯆꯥꯕꯨ
ꯁꯨ ꯌꯥꯝ ꯅꯝꯊꯤꯕꯀꯣ ꯃꯥꯁꯦ ꯁꯨꯡ ꯏꯔꯨ ꯏꯔꯨꯗꯕ ꯃꯥꯜꯂꯦꯕ
ꯏꯔꯨꯕꯅꯤꯗ ꯅꯨꯃꯤꯠ ꯅꯨꯃꯤꯠ ꯑꯃꯗ ꯑꯅꯤꯔꯛ ꯏꯔꯨꯕꯅꯤ
ꯪ ꯅꯪꯒꯤꯤ ꯗꯗꯥꯒꯤ ꯃꯆꯥ ꯅꯨꯨꯄꯥꯗꯣ ꯐꯖꯅ ꯏꯔꯨꯕꯤꯌꯣ ꯁꯦꯡꯗꯣꯛꯄꯤꯌꯣ ꯅꯠꯇ꯭ꯔꯗꯤ ꯑꯩ ꯌꯨꯝꯗ ꯂꯥꯛꯍꯜꯂꯣꯏ
ꯅꯣꯏ ꯅꯣꯏ ꯅꯣꯏ ꯑꯉꯥꯡꯁꯨ ꯃꯅꯥ ꯌꯥꯝ ꯊꯤꯑ ꯑꯩꯈꯣꯏ ꯌꯨꯝꯗ ꯂꯥꯛꯄꯗ ꯃꯅꯥ ꯎ ꯃꯅꯥ ꯃꯌꯥꯝ ꯊꯤꯌꯦ ꯃꯅꯥ ꯃꯌꯥꯝ ꯀꯜꯂꯦꯀꯣ
ꯑ ꯑꯗꯨ ꯑꯗꯨ ꯃꯥꯒꯤ ꯃꯅꯝ ꯊꯣꯛꯄꯗꯤ ꯑꯩꯈꯣꯏꯒꯤꯗꯤ ꯃꯅꯝ ꯊꯣꯛꯅꯤꯡꯉꯥꯏ ꯄꯔꯐ꯭ꯌꯨꯝ ꯀꯥꯞꯄꯒꯤꯅꯤ ꯅꯪꯒꯤ
ꯏꯁ ꯅꯣꯏꯗꯤ ꯏꯔꯨꯗꯅ ꯏꯔꯨꯗꯅ ꯄꯔꯐꯤꯌꯨꯝ ꯑꯣꯏꯅ ꯀꯥꯞꯄ꯭ꯔꯥꯅꯦ
ꯑꯁ ꯏꯔꯨꯨꯔꯒꯄꯦ ꯆꯥꯅ ꯐꯨꯔꯤꯠ ꯑꯅꯧꯕ ꯈꯣꯡꯒ꯭ꯔꯧ ꯑꯅꯧ ꯌꯨꯝ ꯑꯅꯧꯕ ꯃꯃꯜ ꯇꯡꯕ ꯈꯣꯠꯄꯤꯕꯅꯦ ꯑꯩꯈꯣꯏꯗꯤ ꯅꯪꯒꯤ ꯗꯗꯥꯒꯤ ꯃꯆꯥꯅꯨꯄꯥꯗꯤꯀꯣ ꯃꯥꯗꯤ ꯏꯔꯨꯗ꯭ꯔꯒ ꯍꯨꯃꯥꯡ ꯃꯥꯏ ꯁꯂꯥ ꯑꯉꯥꯡꯅꯤꯅ ꯁꯅꯕꯗꯣ ꯌꯥꯝ ꯁꯅꯥꯏꯕ ꯃꯥꯗꯤ ꯑꯗꯨ ꯃꯥꯏ ꯍꯨꯃꯥꯡ ꯊꯣꯛꯄꯒꯤ ꯍꯨꯃꯥꯡꯒꯤ ꯃꯅꯝꯁꯤꯒ ꯑꯁ ꯇꯜꯂꯤ ꯗ ꯃꯅꯝ ꯊꯤꯕꯗꯣ ꯑꯣꯛ ꯑꯣꯛꯀꯤ ꯆꯥꯛ ꯊꯣꯡꯕꯒꯤ ꯃꯅꯝ ꯆꯞ ꯃꯥꯟꯅꯩ
ꯑꯗꯨꯗꯤ ꯃꯥꯒꯤ ꯃꯅꯝ ꯑꯣꯏꯔꯝꯃꯣꯏꯗ ꯅꯣꯏ ꯌꯨꯝꯗ ꯅꯣꯏ ꯌꯨꯝꯗꯣ ꯃꯣꯠꯄꯒꯤ ꯃꯅꯥꯝ ꯂꯥꯛ ꯄꯩ ꯑꯣꯏꯔꯝꯅꯤꯗ
ꯑꯣꯛꯁꯨ ꯌꯣꯛꯇꯦ ꯑꯣꯛꯀꯤ ꯆꯥꯛꯁꯨ ꯊꯣꯡꯗꯦ ꯑꯩꯈꯣꯏ ꯂꯩꯀꯥꯏꯗꯗꯤ ꯎꯝ ꯌꯨꯝꯃꯣꯠ ꯇꯦ ꯑꯩꯈꯣꯏꯗꯤ ꯎꯝ ꯑꯩꯈꯣꯏ ꯌꯨꯝꯗ ꯊꯕꯛ ꯁꯨꯕ ꯋꯥꯀꯔ ꯊꯕꯛ ꯁꯨꯕ ꯃꯤ ꯃ-ꯃꯉꯥ ꯊꯝꯃꯦꯕꯀꯣ ꯑꯗꯨ ꯐ꯭ꯂꯣꯔ ꯑꯃꯗ ꯃꯤ ꯑꯃ ꯃꯤ ꯑꯃ ꯏꯁ ꯊꯕꯛ ꯇꯧꯋꯦ ꯑꯗꯨ ꯃꯈꯣꯏꯗꯤ ꯊꯕꯛ ꯌꯨꯝꯗꯨ ꯐꯖꯅ ꯁꯦꯡꯇꯣꯔꯒ ꯊꯝꯕꯅꯤ ꯅꯪꯒꯤ ꯗꯗꯥꯒꯤ ꯃꯆꯥꯅꯨꯄꯥ ꯂꯥꯛꯄꯗꯗꯤ ꯑꯩꯈꯣꯏ ꯌꯨꯝꯁꯦ ꯃꯣꯠꯍꯧꯔꯦ꯫ ꯍꯌꯦꯡꯗꯒꯤꯗꯤ ꯏꯔꯨꯇ꯭ꯔꯗꯤ ꯑꯩꯈꯣꯏ ꯌꯨꯝꯗ ꯂꯥꯛꯍꯟꯒꯅꯨꯀꯣ꯫
ꯍꯣꯏ ꯍꯣꯏ ꯍꯥꯏꯕꯤꯒꯦ ꯏꯔꯨꯍꯟꯒꯦ ꯅꯪꯒꯤ ꯑꯉꯥꯡꯁꯨ ꯏꯔꯨꯗ꯭ꯔꯗꯤ ꯑꯩꯈꯣꯏ ꯌꯨꯝꯗ ꯂꯥꯛꯍꯟꯒꯅꯨ
ꯑꯁ ꯑꯩꯒꯤ ꯏꯆꯥꯁꯤꯡꯖꯦ ꯅꯣꯏ ꯌꯨꯝꯗ ꯂꯥꯛꯄ ꯐꯥꯎ ꯅꯪꯒꯤ ꯌꯨꯝꯗ ꯂꯥꯛ ꯆꯠꯂꯒ ꯍꯜꯂꯛꯄꯗꯣ ꯆꯞ ꯆꯥꯕꯗꯣ ꯆꯪꯗꯦ ꯍꯥꯏꯌꯦ ꯀ꯭ꯔꯤ ꯇꯧꯕ꯭ꯔꯥ ꯍꯥꯏꯔ ꯑꯁ ꯑꯩꯈꯣꯏꯒꯤꯗꯤ ꯆꯥꯛ ꯍꯦꯟꯁꯥꯡ ꯊꯣꯡꯕꯗꯨ ꯃꯣꯠꯁꯨ ꯃꯣꯠꯂꯦ ꯑꯗꯨ ꯎꯕꯗ ꯆꯥꯛ ꯍꯦꯟꯖꯥꯡ ꯆꯥꯕꯁꯨ ꯇꯜꯂꯦ ꯍꯥꯏꯌꯦꯅꯦ
ꯏꯁ ꯑꯗꯨꯗꯤ ꯃꯥꯅ ꯏꯆꯥꯥ ꯅꯨꯄꯥꯕꯨ ꯇꯤꯟꯅꯅꯤꯡꯗꯕꯒꯤ ꯍꯥꯏꯔꯝꯅꯤꯗ ꯃꯣꯠꯇꯦꯍꯦ ꯑꯩꯈꯣꯏꯁꯨ ꯆꯥꯎꯕꯗꯨꯗꯤ ꯑꯩꯈꯣꯏꯁꯨ ꯏꯅꯥꯛ ꯈꯨꯜꯂꯦ ꯅꯣꯏꯗꯧꯅ꯫
ꯎꯝ ꯑꯩꯈꯣꯏꯗꯤ ꯑꯗꯨꯒꯨꯝꯕ ꯆꯥꯔꯗꯤ ꯑꯃꯨꯛ ꯅꯥꯒꯅꯤ ꯍꯥꯏꯅ ꯍꯥꯏꯌꯦ ꯌꯨꯝꯗ ꯑꯁ꯫ ꯂꯝꯕꯤꯗ ꯂꯩꯥꯁꯕꯤ ꯐꯖꯕ ꯌꯥꯝ ꯆꯠꯂꯦꯅꯦ ꯁꯤꯗꯤ ꯀꯃꯥꯏ ꯇꯧꯅꯤ ꯑꯁ ꯅꯪꯒꯤꯗ ꯑꯩ ꯏꯆꯥꯅꯨꯄꯥꯗꯣ ꯆꯠꯂꯒ ꯃꯃꯤꯡ ꯍꯥꯡꯍꯜꯂꯨꯅꯦ ꯑꯈꯣꯏ ꯂꯩꯀꯥꯏꯗ ꯂꯩꯕꯗꯣ
ꯀꯅꯥ
ꯅꯪꯒꯤ ꯗꯗꯥꯒꯤ ꯃꯆꯥꯅꯨꯄꯥ ꯃꯁꯛ ꯊꯤꯕ ꯑꯃꯨꯕꯗꯣ ꯑꯦ ꯅꯨꯞ ꯄꯤꯊꯤꯔꯁꯨ ꯐꯖꯕ ꯃꯤꯕꯨꯗꯤ ꯐꯖꯩ ꯍꯥꯏꯕꯅꯤꯅꯦ꯫
ꯏꯁ
ꯐꯖꯩꯅꯦꯍꯦ ꯑꯁꯤ ꯍꯅꯨꯕꯤꯗꯤ ꯅꯪꯒꯤ ꯗꯗꯥꯒꯤ ꯃꯆꯥ ꯅꯨꯨꯄꯥꯅ ꯄꯪꯕꯅꯦ ꯍꯅꯨꯕꯤꯗꯣ ꯅꯪꯒꯤ ꯗꯗꯥꯒꯤ ꯃꯆꯥꯅꯨꯄꯥꯗꯤ ꯍꯅꯨꯕꯤ ꯈꯛꯇ ꯄꯥꯝꯃꯦꯅꯦ꯫
ꯍꯣꯏ ꯃꯥ ꯅꯍꯥꯟ ꯍꯥꯟꯅꯨꯕꯤꯒ ꯂꯥ ꯑ ꯌꯨꯝ ꯄꯥꯟꯕꯕꯅꯦꯕꯀꯣ ꯍꯅꯨꯕꯤ ꯑꯃꯒ ꯑꯗꯨꯒ ꯍꯅꯨꯕꯤꯗꯣ ꯁꯤꯈ꯭ꯔꯕ꯫ ꯑꯗꯨꯒꯤ ꯃꯥꯅ ꯅꯨꯞ ꯅꯨꯄꯤ ꯑꯇꯣꯞꯄ ꯌꯦꯡꯉꯔꯣꯏ ꯑꯩ ꯃꯥꯕꯨ ꯑꯗꯨꯝ ꯈꯜꯂꯒ ꯃꯥꯒꯤ ꯋꯥꯈꯟꯗ ꯑꯗꯨꯝ ꯂꯩꯔꯒꯦ ꯍꯥꯏꯅ ꯍꯥꯏꯕ꯫
ꯑꯣ
ꯈꯪꯗꯦ ꯍꯧꯖꯤꯛꯇꯤ ꯍꯅꯨꯕꯤ ꯑꯃ ꯎꯔꯗꯤ ꯑꯃꯨꯛ ꯅꯨꯡꯁꯤꯒꯦꯔꯥ ꯈꯪꯗꯦ꯫
ꯎꯝ ꯑꯁ ꯅꯪ ꯑꯁꯤꯗꯣ ꯍꯅꯨꯕꯤꯗꯣ ꯎꯕ ꯌꯥꯗ꯭ꯔꯦ ꯑꯩ ꯅꯍꯥꯟ ꯅꯣꯡꯃ ꯑꯩ ꯌꯨꯝꯗ ꯀꯣꯏꯔꯛꯄꯤ ꯑꯩꯅ ꯄꯨꯔꯒ ꯀꯣꯏꯕ ꯆꯠꯄꯀꯣ ꯅꯣꯡꯃ ꯋꯥꯛꯀꯤꯡ ꯆꯦꯟꯕ ꯑꯩꯈꯣꯏ ꯂꯝꯖꯦꯟ ꯆꯦꯟꯕ ꯆꯠꯄꯒ ꯃꯥꯁꯦ ꯑꯩꯈꯣꯏꯒꯤ ꯆꯦꯟꯕ ꯃꯐꯝꯗ ꯒꯦꯠ ꯑꯃ ꯑꯆꯧꯕ ꯂꯩꯕꯣ꯫
ꯑꯣ ꯍꯥꯏꯌꯣ- ꯍꯥꯏꯌꯣ ꯍꯥꯏꯌꯣ ꯀꯥꯏꯗꯦ
ꯑꯗꯨꯒꯤ ꯒꯦꯠꯇꯣ ꯑꯗꯨꯒꯤ ꯒꯦꯠ ꯑꯗꯨ ꯉꯥꯏꯕ ꯒꯦꯠꯀꯤꯞꯄꯔ ꯑꯃ ꯂꯩꯌꯦꯕꯀꯣ ꯑꯗꯨ ꯒꯦꯠꯀꯤꯤꯞꯄꯔꯗꯣ ꯍꯅꯨꯕꯤꯅ ꯇꯧꯕ ꯑꯗꯨꯒꯤ ꯀꯤꯞꯄꯣꯔꯗ ꯎꯔꯒ ꯃꯥꯁꯦ ꯆꯠꯂꯁꯦ ꯍꯥꯏꯕ ꯌꯥꯗ꯭ꯔꯦꯅꯦ ꯑꯗꯨ ꯅꯨꯄꯤꯗ ꯉꯥꯎꯈ꯭ꯔꯦ ꯃꯥꯒꯤ ꯐꯣꯟ ꯅꯝꯕꯔ ꯅꯤꯕꯤꯗ꯭ꯔꯗꯤ
ꯍꯣꯏ ꯃꯥꯗꯤ ꯍꯅꯨꯕ ꯍꯦꯛ ꯎꯕꯗ ꯑꯗꯨꯝ ꯇꯧꯕꯅꯤ ꯅꯍꯥꯟ ꯃꯥꯒꯤ ꯊꯥꯏꯅꯒꯤ ꯅꯨꯄꯤꯗꯣ ꯑꯗꯨꯝ ꯅꯤꯡꯁꯤꯡꯉꯛꯄꯃꯜꯂꯦꯕꯀꯣ
ꯑꯣꯁ ꯕꯤꯔꯅꯤ
ꯃꯥ ꯇꯨꯝꯕꯒꯅꯁꯨ ꯃꯃꯥꯡꯗ ꯑꯗꯨ ꯑꯗꯨ ꯅꯨꯄꯤꯒꯤ ꯃꯤ ꯉꯥꯛꯇ ꯄꯥꯟꯕꯅꯤ ꯃꯥꯗꯤ
ꯃ ꯑꯗꯤ ꯕꯦꯔ ꯑꯅꯤ ꯍꯅꯨꯕꯤ ꯎꯔꯤꯗꯤꯦ ꯂ ꯂꯩ ꯁꯕꯤ ꯎꯔꯔꯤꯗꯤꯦ ꯑꯩꯈꯣꯏꯁꯨ ꯑꯁ ꯑꯊꯗꯤꯤ ꯐꯖꯩꯅꯅꯦ ꯍ ꯑꯁꯦꯡ ꯎꯨꯅꯤ ꯍꯥꯏꯔꯣ ꯑꯗꯨꯒ ꯃꯥꯒꯤꯗꯃꯛ ꯁꯦꯝꯕꯤꯕ ꯌꯥꯕ ꯃꯥꯗꯤ ꯑꯅꯕꯤ ꯑꯍꯅꯄꯥ ꯑꯃ ꯑꯁ
ꯑꯁ ꯃꯥꯗꯤ ꯂꯩꯁꯥꯕꯤ ꯄꯥꯝꯗꯕꯅꯤ
ꯃꯗ ꯈꯔ ꯑꯍꯟ ꯑꯣꯏꯔꯁꯨ ꯑꯍꯟ ꯑꯣꯏꯔꯗꯤ ꯌꯥꯎꯕ ꯃꯥꯁꯨ ꯑꯗ ꯃꯥꯗꯤ ꯑꯉꯥꯡꯅꯤ ꯆꯍꯤ ꯇꯔꯥꯃꯨꯛ ꯆꯔꯥꯃꯔꯤ ꯇꯔꯥꯃꯉꯥ ꯈꯛꯇ ꯉꯥꯏꯔꯦ ꯑꯗꯣ ꯍꯅꯕꯤꯈꯛꯇ ꯅꯨꯡꯁꯤꯕ
ꯍꯣꯏ
ꯑꯗꯨ ꯃꯥꯁꯦ ꯑꯗꯨꯒꯤꯍꯅꯨꯕꯤꯗꯣ ꯀꯔꯗ ꯐꯖꯕ꯭ꯔꯕ ꯁ ꯑꯉ ꯑꯉꯨꯞ ꯀꯔꯤꯅꯣ ꯑꯉꯣꯛ ꯑꯉꯣꯛ ꯍꯥꯏꯕ꯭ꯔ ꯏꯁꯄꯦꯛꯇꯣ
ꯎꯝ
ꯑꯗꯨ ꯎꯞꯄꯒ ꯃꯥꯒꯤ ꯏꯁꯀꯤꯟꯁꯨ ꯌꯥꯝ ꯕ꯭ꯂꯦꯛ
ꯑꯣ ꯑꯗꯨꯗꯣ ꯃꯥꯒꯤ ꯄꯥꯏꯕꯅꯤꯅꯦ
ꯑꯗꯨ ꯃꯣꯏ ꯃꯆꯤꯟꯁꯨ ꯈꯔ ꯈꯣꯏꯕꯀꯣ ꯃꯆꯤꯟ ꯈꯣꯏꯔ ꯃꯤꯃꯤꯠ ꯑꯃꯁꯨ ꯄꯤꯛꯄ ꯑꯗꯨ ꯃꯥꯗꯣ ꯎꯔꯒ ꯑꯁ ꯑꯁꯤꯗꯒꯤ ꯐꯖꯕ ꯅꯨꯄꯤꯗꯤ ꯑꯩ ꯄꯨꯟꯁꯤꯗꯤ ꯎꯗ꯭ꯔꯤ ꯍꯥꯏꯅ ꯆꯠꯂꯁꯦ ꯍꯥꯏꯔꯒ ꯌꯥꯗ꯭ꯔꯦꯅꯦ
ꯑꯣ
ꯃꯣꯏꯒꯤ ꯃꯣꯏꯒꯤ ꯃꯥꯒꯤ ꯄꯥꯎꯗꯨ ꯃꯥꯒꯤ ꯃꯄꯨ ꯃꯥꯒꯤ ꯃꯥꯒꯤ ꯃꯄꯨ ꯃꯄꯨ ꯍꯥꯏꯕꯗꯤ ꯃꯄꯥꯒꯤ ꯃꯄꯥꯗꯣ ꯑꯣ ꯑꯗꯨꯁꯨ ꯍꯅꯨꯕꯤ ꯌꯥꯝꯅꯕꯤꯗꯤ ꯌꯥꯝ ꯉꯥꯎꯋꯦ ꯍꯥꯏꯕꯅꯤꯅꯦ ꯃꯤꯅ ꯍꯥꯏꯕꯗꯨꯀꯣ ꯁꯤꯕꯁꯤꯗꯤ ꯂꯣꯏꯔꯦꯅ ꯃꯣꯏ ꯏꯃꯨꯡꯗꯤ ꯀꯃ ꯀꯔꯤ ꯇꯧꯕ꯭ꯔꯣ ꯍꯪꯗꯦ
ꯍꯝ
ꯑꯄꯤꯗ ꯑꯅꯨꯄꯤꯗ ꯉꯥꯎꯕꯒꯤ ꯃꯥꯒꯤ
ꯃꯣꯏ ꯃꯣꯏꯒꯤ ꯄꯩꯁꯥ ꯑꯃ ꯂꯩꯕꯒꯤ ꯄꯄꯥꯝꯕ ꯑꯣꯏꯔꯝꯅꯤꯗ
ꯃꯔꯝ ꯁꯦꯜ ꯃꯈꯣꯏꯁꯦ ꯁꯦꯜ ꯊꯨꯝꯁꯦ ꯈꯔ ꯈꯔ ꯂꯩꯕꯨꯏꯀꯣ ꯃꯈꯣꯏꯗ ꯃꯤꯌꯨꯝ ꯄꯥꯟꯜꯂꯗꯤ ꯊꯕꯛ ꯇꯧꯗ꯭ꯔꯁꯨ ꯆꯥꯕ ꯌꯥꯏ ꯍꯥꯏꯅ ꯈꯟꯕꯤ ꯋꯥꯈꯜꯗꯣ
ꯍꯣꯏ ꯑꯗꯨꯒꯤ ꯋꯥꯈꯜꯂꯣꯟ ꯂꯩꯕꯒꯤ ꯑꯣꯏꯔꯝꯅꯦ
ꯃꯥꯁꯦ
ꯃꯥꯗꯤꯀꯣ ꯐꯨꯔꯤꯠꯁꯨ ꯐꯨꯔꯤꯠꯁꯨ ꯍꯥꯞꯇꯕꯅꯤ ꯌꯨꯝꯗ ꯂꯩꯔꯁꯨ
ꯍꯧꯖꯤꯛꯁꯨ ꯍꯥꯞꯇꯦ ꯍꯧꯖꯤꯛꯁꯨ ꯍꯥꯞꯇꯕ ꯃꯅꯅꯦ ꯃꯣꯏ ꯑꯦꯗꯦ
ꯑꯗꯨ ꯃꯥ ꯃꯣꯏ ꯍꯥꯏꯔꯦ ꯑꯗꯨꯝ ꯁꯥꯎꯅꯤꯗ
ꯑꯦ ꯃꯨꯠꯇꯦ ꯃꯨꯠꯇꯦ ꯐꯣꯏꯒꯤꯔꯄꯅꯦ ꯅ ꯆꯥꯛ ꯐꯖꯕꯗ ꯑꯗꯨ ꯁꯤꯕꯗ ꯂꯩꯔꯦ ꯆꯥ ꯅꯨꯄꯥꯁꯤꯗꯤ ꯇꯣ ꯇꯣ ꯇꯣꯇꯣ ꯇꯣ ꯑꯥ ꯀꯩꯅꯣ ꯍꯜꯅꯨꯕꯤꯌꯦ ꯍꯅꯕꯤꯒꯤ ꯃꯕꯣꯛꯇꯣ ꯑꯩꯅ ꯍꯥꯏꯕꯤꯕ ꯇꯥꯔꯦ ꯍꯅꯕꯤꯗꯣ ꯑꯩꯅ ꯍꯩꯕꯤꯕ ꯇꯥꯔꯦ ꯃꯥ
ꯐ ꯇꯅ ꯌꯥꯔꯦ
ꯑꯣ ꯅꯪ ꯑꯉꯥꯡ ꯁꯈ꯭ꯔ ꯃꯅꯦ
ꯍꯣꯏ ꯃꯥ ꯑꯗꯨꯝ ꯀꯥꯞꯄꯦꯕ ꯍꯥꯏꯈꯤꯗꯧ ꯌꯥꯗꯦꯕ ꯑꯉꯥꯡꯒꯤꯅꯀꯣ
ꯁꯧꯒ꯭ꯔꯤ ꯁꯧꯒ꯭ꯔꯤ ꯌꯦꯟꯁꯥꯡ ꯊꯣꯡꯕꯤꯕ ꯇꯥꯔꯦ
ꯍꯣꯏ ꯃꯥꯁꯧ ꯒ꯭ꯔꯤꯟꯁ ꯌꯥꯝ ꯄꯥꯝꯕꯅꯦ ꯆꯥꯛꯒꯨꯝꯕ ꯊꯣꯝꯕꯤꯔꯁꯨ ꯍꯥꯎꯗꯦ ꯉꯔꯥꯡ ꯑꯣꯁꯥ ꯊꯣꯝꯕꯤꯔꯒ ꯍꯥꯎꯗꯦ ꯍꯥꯏꯕꯅꯤ ꯃꯥꯗꯤ
ꯑꯗꯨꯗꯤ ꯃꯁꯦ
ꯅꯣꯏꯗꯤ ꯄꯨꯡ ꯀꯌꯥꯗ ꯆꯞ ꯆꯥꯒꯅꯦ
ꯑꯩꯈꯣꯏꯒꯤ ꯑꯩꯈꯣꯏꯒꯤ ꯆꯥꯛ ꯊꯣꯡꯕ ꯅꯨꯄꯤꯗꯣ ꯊꯣꯡꯕ ꯂꯣꯏꯈ꯭ꯔꯕ ꯃꯥꯜꯂꯦ ꯍꯧꯖꯤꯛ ꯈꯔ ꯂꯩꯔꯒ
ꯏꯁꯁ ꯅꯣꯏ ꯏ ꯏꯅꯥ ꯈꯨꯟꯕ ꯃꯤꯗꯤ ꯑꯗꯨꯝ ꯃꯇꯝꯝꯕ ꯆꯥꯕꯗꯣ ꯑꯁꯤꯒꯤ ꯃꯇꯝꯝꯕ ꯆꯥꯏ ꯍꯥꯏꯕꯗꯨ ꯂꯩꯇꯦ
ꯑ ꯑꯩꯈꯣꯏ ꯑꯩꯈꯣꯏꯗꯤ ꯍꯧꯖꯤꯛ ꯄꯨꯡ ꯇꯔꯦꯠ ꯃꯈꯥꯏ ꯑꯗꯨꯝ ꯇꯥꯕꯗ ꯆꯥꯕꯅꯤ ꯄꯨꯡ ꯇꯔꯦꯠ ꯃꯈꯈꯥꯏ ꯇꯔꯦ
ꯑꯩꯈꯣꯏꯗꯤ ꯄꯨꯡ ꯇꯔꯦꯠ ꯅꯤꯄꯥꯜꯗꯨ ꯇꯥꯗꯦꯗ ꯅꯤꯄꯥꯜ ꯃꯈꯥꯏ ꯅꯠꯇ꯭ꯔꯗꯤ
ꯑꯣ ꯑꯗꯨꯗꯤ ꯅꯈꯣꯏꯗꯤ ꯑꯩꯈꯣꯏꯗꯤ ꯀꯩꯅꯣ ꯏꯅꯥꯎ ꯈꯨꯟꯗꯕꯅꯤꯅ ꯅꯈꯣꯏꯒꯤ ꯊꯕꯛ ꯁꯨꯕ ꯃꯤꯗꯨ ꯑꯩꯈꯣꯏꯒꯤ ꯊꯕꯛ ꯁꯨꯕ ꯃꯤꯗꯨ ꯌꯥꯝꯗꯕꯒꯤ ꯊꯕꯛꯇꯨ ꯇꯞꯅ ꯇꯞꯅ ꯇꯧꯕ ꯃꯥꯅꯤꯅꯦ
ꯑꯩꯈꯣꯏꯗꯤ ꯃꯤ ꯇꯔꯦꯠ ꯊꯝꯃꯦ ꯆꯥꯛ ꯏꯟꯁꯥꯡ ꯊꯣꯡꯅꯤꯡꯉꯥꯏ ꯇꯣꯉꯅ ꯌꯨꯝ ꯁꯦꯡꯗꯣꯛꯅꯤꯡꯉꯥꯏ ꯇꯣꯉꯅ
ꯅꯪꯒꯤ ꯅꯈꯣꯏꯒꯤꯗꯣ ꯍꯅꯨꯕꯤ ꯈꯥꯛꯇ ꯊꯝ ꯉꯣꯅꯤ ꯑꯗꯨꯗꯤ
ꯏꯁ ꯂꯩꯁꯥꯕꯤꯩ ꯃꯆꯥ ꯍꯧꯔꯄꯗ ꯍꯧꯔꯛꯄꯗ ꯉꯥꯏꯃ ꯅꯨꯄꯤ ꯃꯆꯥ ꯉꯥꯛꯇꯅꯤ
ꯑꯦ ꯑꯗꯨꯗꯤ ꯑꯗꯨꯅꯗꯤ ꯑꯉꯥꯡ ꯑꯣꯏꯕꯤꯒꯤ ꯊꯕꯛ ꯍꯥꯏꯗꯕꯒꯤꯅꯤꯅꯦ ꯑꯩꯈꯣꯏꯒꯤꯗꯤ ꯑꯩꯈꯣꯏꯒꯤꯗꯤ ꯃꯧꯅꯍꯥ ꯈꯛꯧꯅꯍꯥ
ꯏꯁꯁ ꯃꯧ ꯅꯍꯥꯗꯤ ꯃꯣꯏ ꯑꯉꯥꯡꯗꯤ ꯂꯩꯔꯕꯝꯅꯤꯅ
ꯑꯗꯨ ꯃꯣꯏꯗꯤ ꯊꯕꯛ ꯇꯧꯕ ꯍꯥꯏꯕꯒꯤꯀꯣ ꯊꯕꯛꯁꯦ ꯁꯠ ꯁꯠ ꯁꯠ ꯇꯧꯕꯤꯌꯨ ꯑꯗꯨꯝ ꯃꯨꯍꯣꯏꯗ
ꯑꯣ
ꯌꯦꯟꯁꯥꯡꯁꯨ ꯃꯈꯣꯏꯅ ꯊꯣꯡꯕꯗꯣ ꯍꯧꯕꯅꯤꯅꯦ ꯑꯣꯁꯥꯁꯨꯥ ꯊꯣꯡꯕꯅꯤ ꯑꯩꯈꯣꯏꯗꯤ
ꯏꯁ ꯑꯩꯈꯣꯏꯒꯤ ꯑꯩꯈꯣꯏ ꯀꯣꯛꯁꯤꯡꯁꯨ ꯌꯥꯝ ꯌꯥꯝ ꯍꯥꯎꯋꯦ ꯐꯥꯏꯚ ꯏꯁꯇꯥꯔ ꯍꯣꯇꯦꯜꯒꯨꯝꯕ ꯑꯗꯨꯗ ꯊꯝꯕ ꯃꯦꯅꯨꯒꯤ ꯍꯦꯟꯅꯅꯦ ꯑꯩꯈꯣꯏꯒꯤꯅ ꯍꯥꯎꯋꯦꯅ ꯃꯤꯅ ꯑꯗꯨꯝ ꯍꯥꯏꯕꯅꯤ ꯑꯩꯈꯣꯏ ꯌꯨꯝꯗ ꯚꯤꯖꯤꯠ ꯇꯧꯕ ꯃꯤꯁꯦ ꯀꯣꯏꯔꯥꯛꯛꯄ ꯃꯤꯁꯦ ꯏꯅꯥꯛ ꯈꯃ ꯉꯥꯛꯇꯅꯦꯕꯀꯣꯖ ꯃꯣꯏꯁꯨ ꯂꯩꯣꯏꯅ ꯈꯪꯅꯦꯕ
ꯎ ꯑꯩꯈꯣꯏꯒꯤꯗꯤ ꯑꯩꯈꯣꯏꯒꯤꯗꯤ ꯕꯤꯜꯗꯤꯡꯁꯦ ꯑꯩꯈꯣꯏꯒꯤ ꯌꯨꯝꯗꯤ ꯋꯥꯡꯃꯟꯕꯤꯒꯤꯀꯣ ꯑꯣ ꯋꯥꯡꯃ ꯑꯩꯒꯤ ꯃꯤꯗꯣ ꯃꯇꯇꯣꯟꯕ ꯐꯥꯎ ꯀꯥꯕ ꯉꯝꯗ꯭ꯔꯤꯅꯦ ꯍꯧꯖꯤꯛꯀꯥꯟ ꯍꯧꯖꯤꯛ ꯐꯥꯎꯕ
ꯑꯩꯈꯣꯏꯗꯤ ꯂꯤꯞ ꯍꯥꯞꯄꯦꯗ
ꯑꯗꯨ ꯐꯁꯨ